ꯑꫭꯇꯥꯏ
ꯀꯩꯗꯧꯔꯤꯅꫭ
ꯆꯥꯛ ꯊꯣꯡꯕ ꯍꯧꯔꯁꯤꯔꯅ ꯂꯩꯅꯦ
ꯀꯩ ꯏꯟꯁꯥꯡ ꯊꯣꯡꯗꫭꯏꯅꯣ
ꯈꯪꯗꯦ ꯉꯁꯤꯁꯦ ꯀꯩꯝ ꯂ ꯊꯣꯡꯁꯤꯔꯥ ꯀꯥꯡꯁꯣꯏ ꯑꯣꯏꯅ ꯊꯣꯡꯉꯒ ꯀꯥꯡꯍꯧ ꯑꯃ ꯇꯧꯔꯁꯤꯒ ꯑꯃ ꯂꯩꯕ
ꯍꯥꯎꯔꯦꯅꯤ ꯑꯗꯨꯅ
ꯅꯪꯗꯤ ꯀꯩꯗꯧꯔꯤꯅꯣ
ꯑꯩꯁꯨ ꯆꯥꯛ ꯌꯦꯟꯁꯥꯡ ꯊꯣꯡꯉꯑ
ꯑꯣ ꯀꯩ ꯍꯦꯟꯖꯥꯡ ꯈꯪꯉꯤꯕ
ꯈꯥꯃꯦꯟ ꯑꯈꯥꯕ ꯑꯗꯨꯒ ꯑꯂꯨꯒ
ꯎꯝ ꯑꯗꯨꯅ ꯍꯥꯎꯔꯝꯅꯤ
ꯈꯪꯗꯦ ꯏꯟꯖꯥꯡꯁꯨ ꯆꯥꯅꯤꯡꯕ ꯂꯩꯇꯦ ꯄꯪꯊꯣꯡ ꯊꯣꯡꯉꯤꯅꯦ
ꯎꯝ ꯏꯊꯟꯗ ꯊꯣꯡꯕ ꯑꯗꯨꯝ ꯆꯥꯕꯅꯤꯅ ꯇꯟꯁꯤꯜꯂꯛꯑ
ꯍꯣꯏ ꯑꯗꯨꯅꯦ ꯃꯍꯥꯎ ꯂꯩꯇ꯭ꯔꯦ
ꯍꯣꯏ ꯃꯤ ꯅ ꯊꯣꯡꯕ ꯅꯨꯃꯤꯠ ꯈꯔ ꯈꯔꯗꯗꯤ ꯃꯤꯅ ꯊꫭꯡꯕ ꯆꯥꯔꯗꯤ ꯐꯕ ꯑꯗꯣ ꯑꯩꯈꯣꯏꯅ ꯈꯛꯇ ꯊꯣꯡꯉꯒ ꯆꯥꯕꯅꯤꯅ
ꯃꯍꯥꯎꯂꯩꯏꯦ ꯆꯥꯅꯤꯡꯗꯦ
ꯃꯤ ꯀꯌꯥ ꯂꯩꯒꯦ ꯅꯪꯗꯤ
ꯑꯩꯈꯣꯏ ꯃꯤ ꯃꯉꯥ ꯂꯩ ꯑꯩꯈꫭꯏꯆꯦꯒꯤ ꯏꯆꯥ ꯑꯅꯤꯒ ꯏꯅꯥꯎꯅꯨꯄꯥ ꯑꯃꯒ ꯑꯩꯈꯣꯏ ꯕꯕꯣꯛꯒ
ꯑꯣ
ꯅꯣꯏꯗꯤ ꯍꯣꯏ ꯌꯨꯝ ꯍꯥꯏꯕꯨ ꯁꯦꯀꯦꯟ ꯍꯣꯝ ꯍꯥꯏꯕ ꯇꯥꯔꯦ꯫
ꯑꯩꯗꯤ ꯃꯤ ꯑꯅꯤꯈꯛ ꯂꯩꯌꯦ ꯏꯅꯥꯎ ꯅꯨꯄꯤ ꯃꯆꯥꯥꯝꯃꯒ ꯂꯩꯑꯦ꯫
ꯑꯣ ꯀꯥꯏꯗꯅꯣ ꯅꯪꯗꯤ꯫ ꯇꯝꯄꯥꯛꯇꯔꯥ ꯆꯤꯡꯗ
ꯑꯥ ꯆꯤꯡꯗ ꯂꯩꯕꯒꯤ ꯑꯁ ꯂꯣꯟꯁꯤꯁꯨ ꯉꯥꯡꯗꯕ ꯃꯤꯅ ꯍꯩꯇ꯭꯭ꯔꯦꯅꯦ꯫
ꯅꯪꯗꯤ ꯀꯩ ꯀꯩ ꯍꯣꯠꯅꯔꯤꯒꯦ꯫
ꯑꯩ ꯁ꯭ꯀꯨꯜꯗ ꯑꯣꯖꯥ ꯑꯣꯏꯔꯤ꯫
ꯑꯩ ꯃꯤꯦꯁꯅꯤꯅꯦ ꯑꯗꯨꯗꯤ
ꯍꯣꯏ ꯑꯣꯖꯥ ꯑꯣꯏꯕꯒꯤ ꯑꯉꯥꯡꯁꯤꯡ ꯃꯁꯥ ꯈꯥꯎ ꯌꯩꯅꯤꯡꯗ꯭ꯔꯦ ꯂꯝꯕꯤꯗ ꯊꯦꯡꯅꯕ ꯑꯉꯥꯡꯗꯥꯎ ꯫
ꯑꯩꯁꯨ ꯇꯧꯔꯝꯕꯅꯦ ꯌꯦꯡꯅꯤꯡꯅꯦ ꯑꯩꯁꯨ ꯋꯥꯏ ꯑꯣꯖꯥ ꯇꯧꯕꯁꯦ꯫
ꯆꯊꯤ ꯃꯟꯕꯒꯤ ꯑꯉꯥꯡꯁꯤꯡꯁꯨ ꯍꯥꯟꯅꯒ ꯃꯥꯟꯅꯗ꯭ꯔꯦꯅꯤ꯫ ꯑꯗꯨꯝ ꯆꯩꯔꯛꯑꯁꯨ ꯑꯩꯈꯣꯏ ꯑꯩꯈꯣꯏꯗꯤ ꯅꯨꯄꯤꯁꯨ ꯑꯣꯏꯕꯅꯤꯅ ꯆꯩꯔꯁꯨ ꯀꯤꯁꯨ ꯀꯤꯕꯤꯗꯦ꯫
ꯍꯣꯏ꯫ ꯀꯤꯕꯤꯗ꯭ꯔꯕꯅꯤ ꯍꯧꯖꯤꯛꯀꯥꯟꯒꯤ ꯑꯉꯥꯡꯁꯤꯡꯗꯤ ꯑꯩꯈꯣꯏꯅ ꯍꯦꯛ ꯑꯩꯈꯣꯏꯅ ꯑꯣꯏꯅ ꯃꯣꯏꯕꯨ ꯀꯤꯔꯛꯈ꯭ꯔꯦ꯫
ꯍꯣꯏ
ꯋꯥ ꯀꯟꯅ ꯉꯥꯡꯕ ꯌꯥꯗꯦꯕ ꯑꯗꯨꯗꯤ ꯑꯗꯨꯃꯥꯏꯅ ꯇꯧꯋꯦ ꯁꯤ꯫ ꯇꯧꯋꯦ ꯍꯥꯏꯔꯗꯤ ꯃꯃꯥ ꯃꯄꯥꯅ ꯑꯃꯨꯛ ꯍꯥꯏꯔꯛꯇꯣꯏꯗꯣ
ꯃꯆꯤꯟ ꯃꯆꯥ ꯃꯆꯥꯁꯤꯡꯗ ꯑꯗꯨꯝ ꯈꯣꯃꯒ ꯃꯃꯥ ꯃꯄꯥꯁꯤꯡꯁꯨ ꯑꯗꯨꯗꯣ ꯃꯆꯥ ꯃꯆꯥꯗꯤ ꯀꯃꯥꯏꯅ ꯇꯧꯕ꯭ꯔꯥ ꯍꯥꯏꯕꯗꯤ ꯈꯪꯗꯦꯕ
ꯎꯝ ꯉꯥꯡꯅꯤꯉꯏ ꯍꯥꯏꯕ ꯉꯥꯛꯇꯅꯤ꯫
ꯍꯣꯏ
ꯌꯥꯝ ꯁꯤꯡꯈ꯭ꯔꯕꯅꯦ ꯍꯧꯖꯤꯛꯀꯥꯟꯒꯤ ꯑꯉꯥꯡꯁꯤꯡꯁꯦ꯫
ꯎꯝ ꯑꯗꯨꯕꯨꯗꯤ ꯁꯤꯡꯂꯤꯉꯥꯏ ꯍꯤꯗꯥꯛ ꯑꯗꯨꯝ ꯃꯃꯥꯒꯤ ꯄꯨꯛꯅꯤꯡꯗꯤ ꯄꯤꯕ ꯍꯧꯔꯕꯅꯤꯅ
ꯑꯩꯈꯣꯏ ꯃꯇꯝꯒ ꯃꯣꯏ ꯃꯇꯝꯒꯗꯤ ꯌꯥꯝ ꯈꯦꯠꯅꯔꯕꯅꯤ꯫
ꯎꯝ
ꯅꯨꯡꯉꯥꯏꯔꯤꯕꯣ ꯅꯪꯗꯤ꯫
ꯃꯅꯨꯡꯉꯥꯏ ꯃꯉꯔꯤ ꯍꯥꯏ ꯇꯔꯦ꯫ ꯅꯨꯡꯉꯥꯏꯕ꯭ꯔꯥ ꯅꯨꯡꯉꯥꯏꯇꯕ꯭ꯔꯥꯅꯁꯨ ꯈꯪꯗꯦꯗ ꯄꯨꯟꯁꯤꯁꯦ꯫ ꯍꯣꯏ ꯄꯥꯍꯤꯡ ꯍꯤꯡ ꯑꯦ꯫ ꯌꯦꯟ ꯃꯦꯟ ꯇꯗꯤ꯫ ꯀꯩ ꯍꯤꯟꯗꯕꯨ ꯌꯥꯗ ꯑꯃꯅꯤ ꯍꯗꯤꯅꯦ ꯍꯥꯏꯕ ꯇꯔꯦ꯫
ꯅꯥꯪꯗꯤ ꯀꯥꯏ ꯀꯥꯏ ꯍꯣꯠꯅꯔꯤꯅꯣ ꯫
ꯑꯩꯗꯤ ꯀꯣꯔꯁ ꯀꯩꯅꯣ ꯇꯦꯂꯦꯔꯤꯡꯒꯤ꯫
ꯑꯣ ꯌꯥꯝ ꯐꯥꯏꯅ ꯑꯗꯨꯅ ꯅ ꯐꯔ ꯍꯟꯗꯛ
ꯃꯣꯏꯁꯨ ꯄꯪꯇꯝ ꯇꯝꯕ ꯍꯥꯏꯗꯣꯏꯅꯤ ꯅꯪꯒꯤ ꯅꯪ ꯑꯗꯨꯃꯥꯏꯅ ꯅꯅ ꯍꯧꯖꯤꯛ ꯍꯥꯏꯗꯣ ꯄꯪꯍꯤꯡ ꯍꯤꯡꯉꯦ ꯍꯥꯏꯕꯗꯣ ꯅꯁꯨ ꯄꯪꯇꯝ ꯇꯝꯃꯤꯅꯦ꯫
ꯄꯩꯁꯥ ꯌꯥꯝ ꯄꯥꯏꯅꯤꯉꯥꯏ ꯐꯥꯎꯟꯗꯦꯁꯟꯅꯅꯤꯦ ꯅꯪ ꯇꯧꯔꯤꯗꯨ꯫
ꯑꯁ ꯈꯪ ꯗꯦꯗ꯫ ꯍꯧꯖꯤꯛꯀꯥꯟꯗꯤ ꯐꯤꯔꯣꯟꯜꯁꯤꯡꯁꯨ ꯇꯣꯞꯁꯀꯨꯝꯕꯁꯨ ꯑꯌꯥꯝꯕꯗꯤ ꯔꯦꯗꯤꯃꯦꯠꯇ꯫ ꯐꯖ ꯐꯖꯕ ꯂꯩꯕꯒꯤ ꯑꯗꯨꯝ ꯂꯧꯕꯅꯤꯅꯀꯣ ꯇꯥꯏꯕꯒꯤꯗꯨꯗꯤ꯫ ꯌꯥꯝꯂꯥꯛꯇ꯭ꯔꯦꯕ꯫
ꯑꯣꯏ꯫ ꯎꯝ ꯌꯨꯝ ꯎꯔ ꯍꯥꯏꯗꯤ ꯌꯨꯝ ꯑꯁꯦꯡꯕꯁꯨ ꯇꯝꯄꯥꯛꯇꯒꯤꯔꯥ ꯅꯪ꯫
ꯅꯠꯇꯦ ꯑꯩꯗꯤ ꯆꯤꯡꯗꯩ ꯅꯦ ꯑꯗꯨꯕꯨ꯫ ꯑꯩꯈꯣꯏ ꯆꯦꯒꯤ ꯃꯆꯥꯁꯤꯡꯁꯨ ꯁ꯭ꯀꯨꯜ ꯀꯥꯔꯤꯕ ꯑꯗꯨꯒꯤ ꯑꯩꯁꯨ꯫ ꯀꯣꯔꯁ ꯆꯠꯊꯔꯤꯕꯒꯤ ꯂꯥꯛꯑꯒ ꯂꯩꯕ꯫
ꯑꯁ ꯈꯪꯗ꯭ꯔꯦ ꯄꯩꯁꯥ ꯄꯩꯁꯥꯅ ꯍꯤꯡꯕꯅꯤꯅ ꯃꯤꯑꯣꯏꯕꯁꯦ꯫
ꯍꯣꯏ ꯑꯗꯨ ꯂꯩꯗ꯭ꯔꯗꯤ ꯍꯤꯡꯕ ꯌꯥꯗ꯭ꯔꯦ ꯆꯤꯡꯗ ꯑꯣꯏꯒꯦꯔꯥ ꯇꯝꯄꯥꯛ꯫ ꯇꯥ ꯑꯣꯏꯒꯦꯔꯥ꯫
ꯄꯩꯁꯥ ꯇꯥꯅꯤꯡꯉꯥꯏ꯫ ꯄꯩꯁꯥ ꯇꯥꯅꯤꯡꯉꯥꯏ ꯊꯤꯔꯁꯨ ꯄꯩꯁꯥ ꯆꯪꯗ꯭ꯔꯗꯤ ꯊꯤꯕ ꯐꯪꯗꯦ꯫ ꯄꯩꯁꯥꯅ ꯄꯩꯁꯥ ꯂꯩ ꯍꯥꯏꯕꯗꯨꯅꯤ꯫ ꯎꯝ ꯎꯄꯥꯏ ꯂꯩꯇꯦ ꯅꯣꯡ ꯆꯨꯔꯛꯄ꯭ꯔꯥ ꯑꯗꯨꯗꯁꯨ꯫
ꯍꯧꯖꯤꯛꯗꯤ ꯆꯨꯗꯦ ꯉꯁꯥꯏꯗꯤ ꯆꯨꯕꯅꯤ ꯑꯃꯨꯛ ꯆꯨꯑꯦ ꯑꯃꯨꯛ ꯂꯥꯛꯑꯦ ꯑꯃꯨꯛ꯫ ꯇꯣꯛꯑꯦ ꯑꯃꯨꯛ ꯂꯣꯛꯑꯦ ꯑꯃꯨꯛ ꯇꯣꯛꯑꯦ ꯀꯟꯅꯁꯨ ꯆꯨꯗꯕ꯫ ꯈꯔ ꯈꯔ ꯆꯨꯔꯒ ꯑꯃꯨꯛ ꯂꯦꯞꯄ꯫
ꯌꯥꯝ ꯆꯨꯔꯛꯄꯅꯦ ꯑꯗꯨ ꯍꯧꯖꯤꯛꯇꯤ ꯈꯔ ꯀꯟꯒꯗꯕ ꯃꯥꯜꯂꯦ꯫ ꯅꯣꯡ ꯆꯨꯔꯛꯑꯗꯤ ꯈꯔꯗꯤ ꯏꯪꯉꯦ ꯑꯗꯨꯕꯨ꯫ ꯈꯔꯗꯤ ꯏꯪꯉ ꯅꯨꯡꯉꯥꯏ ꯑꯗꯨꯕꯨ ꯃꯩꯁꯤꯅꯤ꯫
ꯅꯍꯥꯟꯗꯤ ꯌꯥꯝ ꯁꯥꯕꯅꯦ ꯑꯗꯨꯕꯨ ꯉꯁꯤꯗꯤ ꯈꯔ ꯏꯪꯉꯤ ꯅꯣꯡ ꯑꯗꯨꯝ ꯈꯔ ꯈꯔ ꯆꯨꯔꯒ꯫ ꯇꯀꯧꯕꯅꯤꯅꯀꯣ ꯉꯁꯤꯗꯤ꯫
ꯎꯝ ꯉꯥꯔꯥꯡ ꯍꯥꯟꯗꯤ ꯌꯥꯝ ꯁꯥꯏ ꯁꯤꯗꯁꯨ꯫
ꯑꯌꯨꯛꯇꯒꯤ ꯅꯨꯡ꯫ ꯎꯝ ꯁꯥꯝꯅꯦ ꯑꯗꯨꯂꯣꯝꯗ ꯈꯪꯉꯦ꯫
ꯀꯌꯥꯒꯤ꯫
ꯑꯌꯨꯛꯛꯇꯗꯒꯤ ꯅꯨꯪꯗꯥꯡ ꯐꯥꯎ ꯑꯦ ꯀꯩꯅꯣ ꯅꯨꯡꯊꯤꯟꯐꯥꯎ ꯗꯨꯝ ꯅꯣꯡ ꯆꯨꯕꯅꯤꯅ ꯁꯤꯗꯗꯤ꯫ ꯁꯥꯕꯗꯤ ꯈꯪꯗꯦ ꯍꯧꯖꯤꯛꯇꯤ꯫
ꯃꯤꯅ ꯐꯥꯒꯤ ꯇꯧꯔꯤꯗꯣ ꯅꯨꯄꯤꯁꯤꯡ ꯀꯩꯅꯣꯗ꯫ ꯑꯁꯤꯔꯣꯝꯗ ꯌꯨꯝ ꯄꯥꯟꯒꯦ ꯍꯥꯏꯔꯗꯤ ꯃꯩ ꯃꯅꯥꯛꯇ ꯀꯨꯏꯅ ꯂꯩꯕ꯫
ꯍꯨꯝ꯫
ꯅꯠꯇ꯭ꯔꯗꯤ ꯌꯥꯔꯣꯏ ꯍꯥꯏꯕꯗꯨꯣ ꯆꯨꯝꯃꯦ꯫
ꯎꯄꯥꯏꯗꯤ ꯂꯩꯇ꯭ꯔꯦ ꯅꯨꯄꯤꯒꯤꯗꯤ꯫
ꯎꯝ꯫ ꯗꯤꯞ꯫
ꯀꯩ ꯌꯦꯟꯁꯥꯡ ꯊꯣꯡꯉꯦ ꯍꯥꯏꯕ ꯅꯪꯗꯤ꯫
ꯀꯥꯡꯁꯣꯏ ꯑꯃ ꯇꯧꯔꯒ꯫ ꯀꯥꯡꯉꯧ ꯉꯧꯔꯁꯤꯔꯅ ꯑꯂꯨꯒ꯫ ꯑꯁꯤ ꯈꯥꯃꯦꯟ ꯑꯈꯥꯕꯤ ꯍꯥꯏꯒꯗ꯭ꯔꯥ ꯅꯠꯇꯦ꯫ ꯀꯥꯔꯣꯠ ꯑꯈꯥꯕꯤꯗꯣ ꯑꯗꯨꯒ ꯀꯥꯡꯍꯧ ꯇꯧꯔꯒꯦ꯫
ꯑꯗꯨ ꯀꯔꯣꯠꯗꯨ ꯆꯥꯅꯤꯡꯉꯤꯗꯨ꯫
ꯎꯝ꯫ ꯆꯤꯡꯒꯤ꯫ ꯈꯪꯗꯦ ꯌꯥꯝ ꯄꯥꯟꯕ꯭ꯔꯥ ꯄꯥꯟꯗꯕ꯭ꯔꯥ ꯅꯍꯥꯟ ꯌꯨꯝꯗꯒꯤ ꯊꯥꯔꯛꯄ ꯑꯗꯨꯒꯤ꯫
ꯌꯨꯝ ꯅꯛꯑ ꯂꯩꯕꯗꯤ ꯐꯩꯑꯦ ꯑꯩꯈꯣꯏꯗꯤ ꯂꯩꯕ ꯉꯥꯝ꯫ ꯑꯣꯏꯕꯅꯤꯅ ꯄꯩꯁꯥ ꯌꯥꯝ ꯆꯪ꯫
ꯌꯨꯝ ꯅꯛꯑ ꯅꯛꯅ ꯂꯩꯌꯦ ꯍꯥꯏꯕꯩ ꯋꯥꯅꯤ ꯑꯩꯈꯣꯏꯁꯨ ꯌꯦꯟꯖꯥꯡ ꯍꯦꯟꯖꯥꯡꯒꯤꯅꯦ ꯄꯩꯁꯥ ꯆꯪꯉꯤꯁꯦ ꯑꯩꯈꯣꯏ ꯃꯤ ꯑꯃꯅꯤ ꯈꯛ ꯂꯩꯔꯁꯨ ꯂꯨꯄꯥ ꯂꯨꯄꯥ ꯆꯥꯝꯃꯉꯥ ꯄꯥꯏꯔ ꯍꯦꯟꯖꯥꯡ ꯂꯩꯔ ꯆꯠꯂꯗꯤ ꯍꯟꯖꯥꯡꯗꯤ ꯄꯨꯔꯛ ꯄꯩꯁꯥꯗꯤ ꯂꯣꯏꯁꯤꯟꯒꯔꯅꯤ ꯑꯗꯨꯝ ꯇꯧꯋꯦꯕ
ꯏꯟꯖꯥꯡ ꯑꯣꯏꯅ ꯌꯣꯜꯂꯁꯤꯔ ꯈꯪꯗꯦ ꯂꯧ
ꯍꯣꯏ ꯐꯥꯔꯝ ꯇꯧꯔꯒ ꯍꯦꯟꯁꯥꯡ ꯏꯟꯁꯥꯡ ꯌꯣꯟꯕꯗꯨ ꯅꯨꯡꯉꯥꯏꯔꯅꯤ
ꯑꯗꯨꯅ ꯍꯦꯛ ꯐꯔꯅꯤ
ꯂꯨꯄꯥ ꯀꯨꯟꯒꯤ ꯍꯋꯥꯏꯒꯨꯝꯕ ꯂꯧꯔꯗꯤ ꯑꯃ ꯑꯅꯤ ꯈꯛꯇ
ꯍꯝ ꯑ ꯄꯩꯁꯥꯗꯒꯤ ꯄꯣꯠꯅ ꯇꯥꯡꯈ꯭ꯔꯦ ꯍꯧꯖꯤꯛꯇꯤ
ꯎꯝ ꯑꯩꯈꯣꯏꯅ ꯑꯃꯨꯛ ꯇꯥꯜꯂꯗꯤ ꯅꯨꯃꯤꯠꯇ ꯆꯍꯨꯝꯁꯨ ꯁꯨꯗꯕ ꯆꯠꯄꯗꯤ ꯑꯩꯈꯣꯏꯒꯤ ꯑꯦꯛꯁꯄꯦꯟꯗꯤꯆꯔꯗꯤ ꯅꯨꯃꯤꯠꯇ ꯆꯍꯨꯝ ꯆꯝꯃꯉꯥ ꯂꯤꯁꯤꯡ ꯑꯃꯅ ꯀꯣꯟꯅꯗ꯭ꯔꯦ ꯑꯃꯨꯛ
ꯑꯗꯨꯅꯤ
ꯀꯨꯏꯔꯕꯣ ꯑꯗꯨꯗ ꯂꯩꯕ
ꯑꯩ ꯖꯅꯋꯥꯔꯤꯗ ꯂꯥꯛꯄꯅꯦ
ꯑꯣ
ꯖꯅꯋꯥꯔꯤꯗꯩ ꯂꯥꯛꯑꯦ ꯑꯗꯨꯕꯨ ꯊꯥ ꯑꯅꯤ ꯑꯍꯨꯝꯗꯤ ꯐ꯭ꯔꯤꯗ ꯂꯩꯌꯦ ꯀꯔꯤ ꯇꯧꯁꯤꯔꯥ ꯈꯪꯗꯅꯕꯒꯤ ꯑꯣ ꯑꯣꯡꯂꯒ ꯊꯥ ꯑꯅꯤ ꯑꯍꯨꯝ ꯃꯇꯨꯡꯗꯒꯤ ꯍꯧꯕꯅꯦ ꯑꯩꯒꯤ ꯀꯣꯔꯁꯁꯦ
ꯑꯣ ꯎꯝꯝ ꯎꯝ
ꯇꯨꯏꯁꯟꯒꯨꯝꯕꯁꯨ ꯂꯧꯕ꯭ꯔꯥ ꯅꯪ
ꯇꯌꯨꯁꯥꯟ ꯂꯧꯔꯔꯣꯢ ꯉꯁꯤ ꯑꯥ ꯃꯁꯤꯅ ꯑꯃꯨꯛ ꯁ꯭ꯀꯨꯜ ꯍꯧꯅꯦꯕ ꯑꯗꯨꯒꯤ ꯑꯁꯤ ꯍꯞꯇꯥꯗꯤ ꯇꯧꯔꯔꯣꯢ ꯁꯨꯇꯤ ꯊꯥꯗꯣꯛꯈ꯭ꯔꯅꯤ ꯋꯥꯏ
ꯁ꯭ꯀꯨꯜꯗꯁꯨ ꯇꯨꯏꯁꯟꯁꯨ ꯂꯧꯔꯗꯤ ꯑꯃꯨꯛ ꯋꯥꯅꯤ
ꯎꯝ ꯂꯧꯔꯣꯏ ꯍꯥꯏꯔꯒ ꯃꯃꯥ ꯃꯄꯥꯁꯤꯡꯅ ꯌꯥꯗꯦꯅꯦ
ꯂꯧꯕꯤꯔꯒ ꯑꯃꯨꯛ ꯀꯝꯄ꯭ꯂꯦꯟ ꯂꯥꯛꯒꯅꯤ ꯑꯗꯨꯁꯨ
ꯍꯣꯏ ꯌꯥꯝ ꯂꯨꯋꯦ ꯀꯝꯄꯔꯤꯟ ꯇꯧꯅꯤꯡꯉꯥꯢꯗꯤ
ꯑꯁꯤꯒꯤ ꯁꯕꯖꯦꯛꯇ ꯃꯥꯛ ꯁꯤꯃꯨꯛ ꯂꯥꯛꯑꯦ ꯁꯤꯗ ꯐꯦꯜ ꯇꯧꯋꯦ ꯀꯝꯄ꯭ꯂꯦꯟꯒꯤ ꯀꯝꯄ꯭ꯂꯦꯟ ꯉꯥꯛꯇ ꯇꯨꯏꯁꯟ ꯂꯧꯕꯗꯒꯤ ꯂꯣꯏꯔꯦꯕ ꯃꯣꯏꯒꯤꯗꯤ ꯌꯨꯝꯗꯗꯤ ꯇꯥꯛꯄꯤꯗ꯭ꯔꯦꯕ ꯑꯃꯨꯛ
ꯎꯝ ꯇꯟ ꯂꯧꯅꯤꯡꯗꯦ ꯍꯥꯏꯕꯅꯦ ꯑꯗꯨꯝ ꯋꯥ ꯌꯥꯝꯕꯒꯤ ꯑꯩꯈꯣꯏꯁꯨ ꯋꯥꯏꯑꯦꯕ ꯄꯣꯊꯥꯐꯝ ꯈꯪꯗꯦ ꯑꯌꯨꯛ ꯉꯟꯇꯥ ꯍꯧꯒꯠꯂꯅꯤ ꯑꯗꯨ ꯑꯩꯈꯣꯏꯗꯤ ꯌꯨꯝꯗ ꯂꯩꯇꯕꯅꯤꯅ ꯆꯥꯛ ꯍꯟꯖꯥꯡ ꯑꯃꯨꯛ ꯑꯩꯈꯣꯏꯅ ꯊꯣꯡꯉꯅꯤ
ꯑꯉꯥꯡꯁꯤꯡ ꯇꯥꯛꯄꯗꯨꯅ ꯍꯦꯟꯅ ꯋꯥꯕꯅꯦ
ꯎꯝ ꯑꯩꯅ ꯂꯧ ꯂꯧ ꯎꯔꯨꯔꯁꯤꯔꯅ ꯍꯦꯛ ꯍꯦꯛ ꯍꯥꯏꯕ
ꯎ
ꯑꯣꯖꯥ ꯑꯣꯏꯕ ꯌꯥꯝ ꯋꯥꯏ ꯂꯧ ꯎꯔꯨꯕꯅ ꯍꯦꯟꯅ ꯐꯩ ꯑꯩꯈꯣꯏꯅ ꯄꯣꯊꯥꯅꯤꯡꯕ ꯃꯇꯝꯗ ꯄꯣꯊꯥꯕ ꯆꯠꯅꯤꯡꯕ ꯃꯇꯝꯗ ꯆꯠꯄ ꯑꯗꯨꯗꯨꯅ ꯍꯦꯟꯅ ꯅꯨꯡꯉꯥꯏꯔꯦ ꯍꯥꯏꯅ ꯍꯥꯏꯕ ꯑꯩꯅ
ꯑꯗꯨꯅꯤ ꯋꯥꯔꯁꯨ ꯄꯣꯊꯥꯕ ꯃꯇꯝ ꯂꯩꯗꯅ ꯋꯥꯔꯁꯨ ꯉꯥꯏꯍꯥꯛ ꯋꯥꯕꯗꯨꯅꯦꯕ ꯂꯧꯒꯤꯗꯤ
ꯎꯝ
ꯄꯥꯛ ꯏꯟꯖꯥꯡꯅꯦ ꯍꯧꯔꯕꯣ
ꯍꯧꯖꯤꯛ ꯍꯧꯔꯅꯤ
ꯑꯩꯗꯤ ꯂꯣꯏꯔꯅꯤ
ꯁꯃꯅ ꯂꯦꯡꯅꯤꯡꯕ ꯁ꯭ꯀꯨꯜꯗꯒꯤ ꯍꯜꯂꯛꯑꯒ ꯀꯔꯤꯁꯨ ꯇꯧꯗꯕꯤ ꯀꯣꯏ ꯎꯝ ꯅꯁꯤꯁꯦ ꯑꯍꯥꯟꯕ ꯑꯣꯏꯕꯒꯤ ꯀꯩꯅꯣ ꯑꯣꯏꯒꯗ꯭ꯔꯥꯅ ꯉꯒꯟꯇꯥ ꯂꯣꯏꯒꯗ꯭ꯔꯥꯅ ꯆꯠꯄꯅꯦꯕ ꯑꯗꯨꯒ ꯑꯃꯨꯛ ꯑꯣꯖꯥꯁꯤꯡ ꯐꯝꯃꯤꯟꯟꯅꯅꯥꯔꯒ ꯀꯏꯅ ꯊꯥꯗꯣꯛꯄ ꯑꯗꯨꯒꯤ ꯁꯥꯎꯔꯒ ꯂꯥꯛꯄꯅꯦ
ꯎꯝ
ꯈꯅꯗꯕ ꯌꯥꯗꯕ ꯂꯩꯕꯒꯤ ꯑꯣꯏꯔꯝꯃꯤ
ꯈꯪꯔꯦ ꯑꯩꯈꯣꯏ ꯑꯩꯈꯣꯏ ꯏꯁꯇꯦꯖꯁꯦ ꯑꯗꯨꯝ ꯈꯟꯅꯔꯒ ꯂꯩꯔꯦ ꯐꯦ ꯐ ꯐꯥꯅꯤꯡꯉꯥꯏꯔ ꯐꯠꯇꯅꯤꯉꯥꯏꯔ ꯈꯪꯗ꯭ꯔꯦ
ꯑꯣꯖꯥꯁꯤꯡ ꯇꯣꯏ ꯇꯣꯏꯅ ꯄꯨꯜꯂꯗꯤ ꯁꯀꯨꯜꯁꯨ ꯐꯒꯠꯂꯛꯄꯅꯤ
ꯍꯗꯦ
ꯎꯝ
ꯅꯪ ꯑꯌꯨꯛ ꯑꯌꯨꯛ ꯅꯨꯡꯗꯥꯡ ꯇꯨꯏꯁꯟꯗꯣ ꯑꯗꯨꯝ ꯂꯧꯕ꯭ꯔꯥ
ꯑꯌꯨꯛ ꯑꯦꯛꯖꯥꯝ ꯂꯥꯛꯑꯗꯤ ꯑꯌꯨꯛ ꯂꯧꯋꯦ ꯑꯗꯨ ꯑꯦꯛꯖꯝ ꯅꯠꯇ꯭ꯔꯗꯤ ꯑꯌꯨꯛ ꯂꯧꯗꯦꯗ ꯉꯝꯗꯦ ꯍꯧꯒꯠꯄ ꯉꯝꯗꯦ
ꯎꯝ
ꯉꯥꯏ ꯆꯥꯟꯒꯤ ꯑꯛꯇꯗꯤ ꯂꯧꯖꯦ